ꯑꯣ
ꯑꯣ ꯇꯥꯔꯦ ꯇꯥꯔꯦ
ꯀꯩꯗꯧꯔꯝꯃꯤꯅꯣ
ꯀꯩꯁꯨ ꯇꯧꯗꯦꯗ ꯆꯥꯛ ꯇꯣꯛꯑꯒ ꯑꯗꯨꯝ ꯉꯥꯏꯍꯥꯛ ꯎꯏꯒꯦꯅ ꯎꯏꯔꯝꯕ
ꯑꯣ ꯑꯣ
ꯋꯥꯔꯕ
ꯑꯁ ꯁꯥꯏꯅꯦꯕꯣ ꯎꯝ ꯁꯥꯗ꯭ꯔꯣ
ꯑꯁ ꯍꯧꯖꯤꯛꯀꯥꯟꯁꯦ ꯁꯥꯕꯩꯗꯤ ꯁꯥꯏꯕꯨ ꯅꯣꯡꯃꯨꯛ ꯍꯩꯊꯔꯛꯒꯩ ꯇꯧꯔꯤꯅꯤ ꯅꯣꯡ ꯃꯪꯁꯤꯜꯂꯛꯏꯅꯦ
ꯅꯣꯡ ꯃꯪꯉꯒ ꯁꯥꯔꯤꯃꯤꯅꯦꯍꯦ ꯁꯤꯗ ꯂꯣꯏꯔꯦꯅꯦ ꯏ ꯀꯥꯔꯤꯁꯦ ꯎꯝ ꯎꯝ
ꯑꯗꯨꯃꯥꯏꯅ ꯇꯧꯕ ꯂꯩꯔꯦꯕ ꯆꯥꯛ ꯏꯁꯤꯡꯗꯤ ꯆꯥꯔꯕꯣ
ꯆꯥꯔꯦ
ꯀꯔꯤ ꯀꯔꯤ ꯃꯊꯦꯜ ꯆꯥꯔꯕ
ꯁꯒꯣꯜ ꯍꯋꯥꯏ ꯊꯣꯡꯉꯦ ꯉꯁꯤꯗꯤ
ꯀꯅꯥ ꯊꯣꯡꯉꯤꯅꯣꯅꯦ
ꯑꯩꯈꯣꯏꯗꯤ ꯍꯣꯁꯇꯦꯜꯅꯤꯅ ꯕꯥꯃꯣꯟꯅ ꯊꯣꯡꯉꯦ
ꯑꯣ ꯕꯥꯃꯣꯟꯅ ꯊꯣꯡꯉꯦꯕ ꯑꯣ ꯑꯣꯍꯣ ꯑꯩꯁꯨ ꯆꯥꯔꯦ ꯏꯟꯖꯥꯡꯕꯨꯗꯤ ꯑ ꯀꯩꯅꯣꯅꯤ ꯑꯩꯈꯣꯏꯗꯤ ꯌꯨꯝꯗ ꯂꯩꯕꯅꯤꯅ ꯁꯧꯒꯔꯤ ꯑꯃꯒ ꯀꯥꯡꯒꯧ ꯑꯃꯒ ꯇꯧꯔꯦ
ꯑꯣ ꯑꯍꯥꯎꯕꯅꯤꯅꯦ ꯑꯗꯨꯗꯤ
ꯍꯤꯡꯒꯣꯜ ꯍꯤꯟꯖꯥꯡꯅꯤꯗꯅ
ꯃꯥꯅꯦ ꯃꯥꯅꯦ
ꯑꯗꯨꯝ ꯆꯥꯕ ꯑꯗꯨꯝ ꯌꯥꯏ ꯁꯧꯒ꯭ꯔꯤꯅꯤ ꯍꯧꯖꯤꯛꯇꯤ ꯁꯥꯔꯛꯄꯅꯤꯅꯅꯦ
ꯎꯝ
ꯑꯗꯨꯝ ꯑꯆꯝ ꯃꯥꯔꯥꯛ ꯆꯥꯕꯅꯤꯅ ꯄꯨꯛꯁꯨ ꯅꯨꯡꯉꯥꯏ ꯏꯁꯥꯁꯨ ꯅꯨꯡꯉꯥꯏꯕ
ꯅꯨꯡꯉꯥꯏ ꯅꯨꯡꯉꯥꯏ ꯑꯗꯨꯕꯨꯗꯤ ꯑꯆꯝꯕ ꯁꯥꯥꯕꯁꯤꯅ ꯗꯤꯀꯣ ꯍꯧꯖꯤꯛꯇꯤ ꯁꯥꯒꯠꯂꯛꯄꯅꯤꯅ
ꯅꯪꯗꯤ ꯍꯣꯁꯇꯦꯟꯗ ꯊꯥꯎꯗꯤ ꯐꯖꯅ ꯆꯥꯔꯝꯃꯅꯤꯅꯦ
ꯑꯁ ꯊꯥꯎ ꯉꯥꯛꯇꯅꯤꯕꯣ ꯅꯨꯡꯇꯤꯒꯤ ꯊꯥꯎ ꯇꯧ ꯂꯩꯔꯦꯕꯣ ꯍꯩꯅꯗ꯭ꯔꯕꯅꯤ
ꯁꯪꯗꯦ ꯆꯥꯛꯈꯥꯎꯒꯗꯨꯕꯨ ꯂꯣꯏꯅ ꯄꯨꯡꯁꯥ ꯁꯥꯔꯝꯃꯅꯤꯅꯦ
ꯁꯥꯔꯦ ꯌꯥꯗ꯭ꯔꯦ ꯆꯈꯥꯎꯒ ꯂꯣꯏ ꯌꯥꯗ꯭ꯔꯦ ꯇꯧꯔꯤꯁꯦ
ꯍꯥꯏꯗꯤ ꯊꯥꯎ ꯑꯗꯨꯝ ꯆꯥꯝꯃꯦ ꯑꯗꯩꯗꯤ ꯏꯁꯥꯁꯨꯕꯨ ꯊꯥꯎ ꯌꯥꯝ ꯆꯥꯕ ꯏꯁꯥꯁꯨ ꯈꯔ ꯅꯣꯏꯈꯠꯀꯜꯂꯦꯕ ꯌꯥꯝꯅ
ꯑꯥ ꯅꯣꯏꯕ ꯍꯥꯏꯕꯨ ꯑꯩꯕꯨ ꯐꯖꯅ ꯅꯣꯏꯔꯕꯅꯤꯅꯦ
ꯇꯧꯕꯨꯗꯤ ꯆꯥꯁꯜꯂꯤ ꯃꯌꯥꯝꯗꯨ ꯅꯣꯏꯔꯛ ꯀꯗꯣꯏꯅꯤꯅꯦ
ꯃꯥꯟꯅꯦ ꯃꯥꯟꯅꯦ
ꯍꯥꯞꯄꯤꯕ ꯊꯥꯎ ꯃꯌꯥꯝ ꯑꯗꯩꯗꯤ ꯆꯥꯥꯁꯜꯂꯤꯕ ꯃꯌꯥꯝꯗꯣ ꯍꯥꯏꯗꯤ ꯑꯆꯝꯕꯗꯤ ꯄꯥꯛ ꯆꯥꯗ꯭ꯔꯕꯅꯤꯗꯣ ꯍꯣꯁꯇꯦꯜ ꯂꯩꯕꯗꯤ
ꯑꯥ
ꯊꯥꯎ ꯑꯗꯤ ꯀꯝꯄꯜꯁꯔꯤꯅꯦꯕ ꯆꯥꯕ ꯌꯥꯎꯗꯣꯏꯅꯦ
ꯑꯗꯨꯗꯤ ꯍꯧꯖꯤꯛ ꯇꯣꯔꯅꯥꯃꯦꯟ ꯇꯧꯕ ꯃꯇꯝ ꯅꯠꯇ꯭ꯔꯣ
ꯍꯧꯖꯤꯛ ꯌꯧꯁꯜꯂꯛꯑꯕꯅꯦ ꯍꯟꯗꯛꯀꯤ ꯂꯥꯛꯏꯕ ꯊꯥ ꯀꯩꯅꯣꯁꯦ ꯑꯣꯒꯁꯁꯦ
ꯑꯥ
ꯁꯤꯗꯒꯤ ꯀꯩꯅꯣꯗꯒꯤ ꯇꯥꯡ ꯑꯃꯗꯒꯤꯅ ꯀꯩꯅꯣꯒꯤ ꯍꯧꯔꯅꯤ ꯑꯩꯈꯣꯏꯒꯤ ꯑꯟꯗ꯭ꯔ ꯐꯣꯔꯇꯤꯟꯒꯤ ꯇꯣꯔꯅꯥꯃꯦꯟ
ꯎꯝ
ꯑꯩꯗꯤ ꯇꯥꯡ ꯀꯩꯅꯣ ꯑꯩꯅ ꯇꯔꯨꯛꯇꯒꯤꯅ ꯑꯃꯨꯛ ꯀꯩꯅꯣꯒꯤ ꯍꯥꯏꯇꯥꯔꯦ ꯑꯟꯗꯔ ꯁꯤꯛꯁꯇꯤꯟ ꯁꯕꯖꯨꯅꯤꯌ꯭ꯔ ꯍꯥꯏꯕꯀꯣ ꯑꯩꯈꯣꯏ ꯂꯣꯟꯗ
ꯑꯥ
ꯑꯗꯨꯃ ꯂꯩꯔꯦ ꯑꯗꯩꯗꯤ ꯇꯥꯡ ꯃꯥꯄꯟꯗꯒꯤꯅ ꯀꯩꯅꯣꯒꯤ ꯑꯟꯗꯔ ꯁꯚꯦꯟꯇꯤꯟ ꯖꯨꯅꯤꯌ꯭ꯔ ꯀꯥꯡꯒꯨꯒꯤ
ꯎꯝ
ꯑꯗꯨꯒ ꯑꯩꯈꯣꯏ ꯁꯦꯅꯤꯌ꯭ꯔꯒꯤꯅ ꯈꯤꯇꯪ ꯒꯦꯞ ꯂꯩꯔꯒ ꯇꯥꯡ ꯀꯩꯅꯣꯗꯒꯤ ꯍꯧꯗꯣꯏꯅꯦ ꯇꯥꯡ ꯀꯨꯟꯅꯤꯊꯣꯏ ꯑꯗꯒꯤ ꯍꯧꯔꯅꯤ
ꯑꯣ
ꯃꯐꯝꯕꯨꯗꯤ ꯍꯟꯗꯛꯇꯤ ꯅꯨꯡ ꯌꯥꯝ ꯅꯨꯡꯉꯥꯏꯕ ꯃꯐꯝꯅꯤ ꯇꯧꯗꯣꯏꯁꯦ
ꯑꯣ ꯀꯥꯏ ꯖꯒꯥꯗ
ꯀꯩꯅꯣ ꯈꯪꯕ꯭ꯔꯣ ꯑꯩꯈꯣꯏꯒꯤ ꯃꯨꯏꯔꯩ ꯈꯪꯕ꯭ꯔꯣ
ꯈꯪꯗꯦ ꯀꯥꯏꯖꯒꯥꯅꯣ ꯍꯥꯏꯁꯤꯕꯨ
ꯁꯣꯝ ꯂꯝꯂꯥꯏꯔꯣꯝ ꯆꯠꯇꯣꯏꯅꯦꯕꯀꯣ
ꯑꯣ
ꯍꯣꯏ ꯎꯔꯈꯨꯜ ꯂꯥꯏꯟꯗ ꯍꯥꯏꯔꯒ ꯑꯩꯈꯣꯏꯒꯤ ꯇꯥꯡꯈꯨꯜꯒꯤ ꯈꯨꯟꯅꯦ
ꯑꯣ
ꯑꯩꯈꯣꯏꯅ ꯃꯌꯥꯝꯅꯒ ꯌꯥꯝ ꯆꯠꯅꯕ ꯔꯤꯍꯥꯗ ꯀꯥꯏ ꯔꯤꯍꯥꯗ ꯑꯃ ꯂꯩꯕꯗꯣ ꯈꯪꯕ꯭ꯔꯥ ꯍꯦ ꯄꯥꯛ ꯑꯃ
ꯈꯪꯉꯦ ꯈꯪꯉꯦ
ꯔꯥꯝꯔꯩꯒꯤꯗꯣ ꯑꯗꯨꯒꯤ ꯍꯦꯛ ꯈꯨꯟꯗꯣ ꯑꯗ
ꯑꯣ ꯑꯣ ꯑꯩꯈꯣꯏꯅ ꯉꯍꯥꯟꯋꯥꯏ ꯑꯥ ꯀꯩꯅꯣ ꯆꯠꯄꯗ ꯔꯥꯝꯔꯩ ꯆꯠꯄꯗ ꯂꯩꯍꯧ ꯕꯣꯂꯤꯕꯣꯜ ꯁꯥꯅꯍꯧꯕꯗꯣ ꯑꯣꯏꯔꯝꯗꯧ ꯃꯥꯜꯂꯦ
ꯍꯣ ꯍꯣ ꯂꯝꯕꯤ ꯃꯄꯥꯟꯒꯤ
ꯂꯝꯕꯤ ꯃꯄꯥꯟꯒꯤ
ꯃꯣꯏ ꯆꯔꯁꯀ ꯂꯩꯕ ꯈꯨꯟꯒꯤ ꯑꯗꯩꯗ ꯇꯧꯗꯣꯏꯅꯤ
ꯑꯣ ꯁꯤ ꯃꯤ ꯐꯖꯅ ꯌꯦꯡꯅꯕꯅꯦ ꯍꯦ
ꯎꯝ ꯃꯤ ꯃꯤꯗꯤ ꯐꯖꯅ ꯌꯦꯡꯅꯤ ꯍꯥꯏꯗꯤ ꯃꯣꯏ ꯑꯩꯈꯣꯏꯒꯤ ꯇꯥꯡꯈꯨꯜ ꯏꯆꯤꯟ ꯏꯅꯥꯎꯁꯤꯡꯁꯦ ꯁꯥꯟꯅ ꯈꯣꯠꯅꯕ ꯕꯣꯂꯤꯗꯤ ꯌꯥꯝ ꯄꯥꯝꯖꯕꯅꯦꯕ ꯑꯗꯨꯅ ꯃꯤꯗꯤ ꯑꯗꯨꯝ ꯌꯥꯝ
ꯑꯣ ꯃꯩ ꯎꯝ ꯐꯖꯅ ꯀꯩꯅꯣ ꯇꯧꯍꯧꯋꯦꯕ ꯍꯥꯏꯗꯤ ꯃꯃꯥꯡꯗ ꯉꯍꯥꯋꯥꯏ ꯁꯥꯟꯅꯍꯧꯕꯗꯣ ꯑꯗꯨꯗ ꯑꯩꯈꯣꯏꯅ ꯆꯠꯂꯨꯕꯗ ꯁꯥꯟꯅꯍꯧꯕꯗꯣ ꯐꯖꯅ ꯃꯤ ꯐꯖꯅ ꯌꯦꯡꯍꯧꯋꯦꯕ ꯑꯩꯈꯣꯏꯗꯤ ꯑꯗꯨꯗ ꯕꯤꯠ ꯍꯥꯏꯗꯤ ꯚꯣꯂꯤꯕꯣꯜꯁꯦ ꯀꯩꯅꯣꯗꯣ ꯈꯪꯗꯦ ꯍꯥꯏꯗꯤ ꯐꯖꯅ ꯈꯪꯗꯕꯅꯤꯅ ꯑꯥ ꯑꯗꯨꯒꯤ ꯁꯥꯟꯅꯕꯒꯤ ꯅꯤꯌꯝꯗꯣ ꯈꯪꯗꯕꯅꯤꯅ ꯑꯩꯈꯣꯏꯅ ꯌꯦꯡꯉꯛꯇꯕ ꯃꯤꯗꯤ ꯐꯅꯥꯝ ꯃꯤꯗꯤ ꯐꯅꯥꯌꯥꯝ ꯌꯥꯝꯃꯦ ꯌꯦꯡꯉꯧꯕꯗꯣ
ꯑꯦ ꯕꯣꯜ ꯃꯣꯏ ꯑꯗꯨꯝ ꯕꯣꯜ ꯐꯖꯅ ꯁꯥꯟꯅꯕꯅꯦ ꯑꯗꯨ ꯈꯨꯟꯗꯨꯁꯨ
ꯑꯣ
ꯈꯤꯇꯪ ꯑꯃꯇꯪ ꯅꯨꯡꯉꯥꯏꯕꯁꯦ ꯈꯤꯇꯪ ꯂꯝꯁꯦ ꯂꯥꯞꯄꯁꯦ
ꯎꯝ
ꯁꯤꯖꯤꯅ ꯆꯠꯊꯣꯛ ꯆꯠꯁꯤꯟꯗ ꯈꯤꯇꯪ ꯅꯨꯡꯉꯥꯏꯔꯣꯏꯗ꯭ꯔꯥ ꯍꯥꯏꯕꯒꯤ ꯑꯃ ꯂꯩ
ꯑꯣ
ꯑꯗꯨꯒ ꯀꯩꯅꯣꯕꯨꯗꯤ ꯃꯐꯝꯕꯨꯗꯤ ꯌꯥꯝ ꯅꯨꯡꯉꯥꯏꯕ ꯑꯣꯏꯕ
ꯑꯣ
ꯑꯩꯈꯣꯏ ꯂꯝꯕꯤ ꯅꯥꯇꯩꯗꯨ ꯈꯤꯇꯪ ꯂꯥꯞꯄꯅꯤꯅꯀꯣ ꯑ ꯑ ꯑꯗꯨꯗꯪ ꯅꯨꯡꯉꯥꯏꯔꯦ
ꯑꯩꯈꯣꯏ ꯆꯤꯡꯒꯤ ꯏꯆꯤꯟ ꯏꯅꯥꯎꯁꯤꯡꯁꯦ ꯑꯅꯝꯕꯅ ꯕꯣꯂꯤꯕꯣꯜꯒꯨꯝꯕꯖꯦ ꯌꯥꯝ ꯁꯥꯟꯅꯕ ꯃꯥꯜꯂꯦꯀꯣ
ꯎꯝ ꯃꯣꯏꯗꯤ ꯍꯥꯏꯗꯤ ꯈꯨꯟꯒꯤ ꯁꯝꯅ ꯍꯥꯏꯔꯕꯗ ꯊꯧꯗꯣꯛ ꯑꯃ ꯊꯣꯛꯄ ꯈꯪꯗꯦ ꯀꯨꯝꯍꯩ ꯍꯔꯥꯎ ꯇꯧꯕꯗ ꯑꯗꯨꯝ ꯁꯥꯟꯅ ꯈꯣꯠꯅꯕꯒꯤ ꯃ ꯃꯁꯥꯟꯅ ꯑꯗꯨꯝ ꯍꯥꯞꯄꯦꯕ
ꯑꯗ ꯍꯥꯏꯗꯤ ꯕꯣꯂꯤꯖꯤꯗꯤ ꯌꯥꯝ ꯆꯥꯎꯕ ꯃꯐꯝ ꯅꯠꯇ꯭ꯔꯖꯨ ꯑꯗꯨꯝ ꯁꯥꯟꯅꯕ ꯌꯥꯕ ꯄꯣꯠꯅꯤꯅ ꯐꯨꯠꯕꯣꯜꯗꯤ ꯌꯥꯗꯦꯗꯅ
ꯎꯝ ꯃꯥꯅꯦ ꯃꯥꯅꯦ ꯑꯗꯨꯕꯨꯗꯤ
ꯕꯣꯂꯤꯗꯤ ꯃꯌꯥꯝꯅ ꯏꯀꯨꯏ ꯀꯨꯏꯅ ꯀꯣꯏꯁꯜꯂꯒ ꯀꯨꯝꯍꯩ ꯑꯃꯅꯤ ꯍꯥꯏꯇꯥꯔꯦꯅꯦ
ꯑꯣ
ꯃꯥꯒ ꯃꯁꯥꯟꯅꯁꯦ ꯀꯩꯒ ꯃꯥꯟꯅꯒꯦ ꯍꯥꯏꯔꯗꯤ ꯑꯩꯈꯣꯏ ꯁꯝꯅ ꯍꯥꯏꯔꯕꯗ ꯑꯩꯈꯣꯏꯒꯤ ꯌꯦꯟ ꯀꯧꯅꯌꯦꯟ ꯀꯥꯎꯅꯕꯗꯣ
ꯑꯥ
ꯑꯗꯨꯝꯕꯅꯤ ꯅꯪꯅ ꯌꯦꯡꯉꯒ ꯐꯨꯗꯠꯅꯕꯤꯗꯨꯅꯤ ꯄꯨꯗꯨꯞ ꯄꯨꯗꯨꯞ ꯄꯨꯗꯨꯞ
ꯑꯣ ꯍꯣ ꯍꯣ ꯍꯣ ꯕꯦꯔꯥꯅꯤꯍꯦ
ꯑꯅꯧꯕꯗꯤ ꯅꯨꯉꯥꯏꯕꯅꯦ ꯁꯤ ꯁꯤꯗꯩꯗ ꯁꯥꯟꯅꯕꯗ ꯇꯪ ꯃꯤ ꯑꯋꯥꯡꯕꯁꯦ ꯀꯥꯟꯅꯔꯦ
ꯎꯝ
ꯑꯗ ꯋꯥꯡꯉꯦꯗ ꯑꯃꯨꯛ ꯃꯥꯒꯤ ꯆꯣꯡꯕ ꯈꯣꯠꯄ ꯉꯝꯗ꯭ꯔꯒꯗꯤ ꯀꯥꯟꯅꯗ꯭ꯔꯦ
ꯑꯣ
ꯁꯤꯗꯤ ꯆꯣꯡꯕꯩ ꯊꯕꯛꯅꯤꯗꯅ
ꯏꯁꯥ ꯌꯥꯡꯗꯕ ꯌꯥꯗꯦ ꯕꯣꯂꯤ ꯁꯥꯟꯅꯒꯦꯗꯤ ꯑꯗꯩ ꯉꯥꯏꯍꯥꯛꯀꯤ ꯍꯥꯏꯗꯤ ꯔꯤꯐ꯭ꯂꯦꯛꯁ ꯑꯦꯛꯁꯟꯖꯦ ꯌꯥꯝ ꯊꯨꯒꯗꯕꯅꯦ ꯍꯥꯏ ꯇꯔꯦꯅꯦ ꯏꯁꯥꯁꯦ ꯐꯠ ꯐꯠ ꯂꯩꯕ ꯈꯣꯠꯄ
ꯑꯥ
ꯑꯗꯨꯅꯕꯨ ꯍꯟꯇꯛ ꯑ ꯋꯥꯗꯨ ꯍꯥꯏꯒ ꯋꯥꯔꯤ ꯑꯩꯈꯣꯏꯒꯤ ꯍꯟꯇꯛ ꯀꯦꯕꯔꯗꯤ ꯐꯤꯐꯥ ꯋꯥꯔꯜ ꯀꯞꯇ ꯐꯥꯎꯔꯤꯕ ꯅꯨꯄꯥ ꯕꯣꯠꯖꯤꯟ ꯍꯥꯗꯣ ꯑꯗꯨꯁꯨ ꯍꯥꯟ ꯕꯣꯂꯤ ꯁꯥꯟꯅꯔꯝꯕ ꯃꯤꯅꯦꯕ
ꯑꯣ ꯀꯤꯄꯔ ꯐꯥꯕꯗꯣ
ꯎꯝ ꯍꯥꯏꯗꯤ ꯈꯤꯇꯪ ꯐꯨꯠꯕꯣꯜꯒ ꯕꯣꯂꯤꯒ ꯆꯥꯅꯩꯖꯦ ꯑꯈꯣꯏ ꯀꯤꯞꯄꯔꯖꯦ ꯌꯥꯝ ꯆꯥꯅꯩꯌꯦꯕ
ꯑꯣ
ꯍꯥꯏꯗꯤ ꯕꯣꯟ ꯐꯥꯕꯖꯦ
ꯑꯥ
ꯍꯥꯏꯗꯒꯤ ꯐꯨꯠꯕꯣꯜꯗ ꯕꯣꯜ ꯐꯥꯕꯖꯤꯗꯤ ꯑꯃꯔꯣꯝꯗ ꯕꯣꯜꯗꯣ ꯐꯥꯕ ꯌꯥꯏ ꯅꯠꯇ꯭ꯔꯒ ꯉꯥꯛꯊꯣꯛꯈ꯭ꯔꯁꯨ ꯌꯥꯏꯗꯅ
ꯑꯥ
ꯑꯈꯣꯏ ꯕꯣꯂꯤꯗꯅ ꯑꯃꯨꯛ ꯀꯟꯅ ꯂꯥꯛꯄ ꯕꯣꯜꯗꯣ ꯐꯥꯔꯒ ꯑꯃꯨꯛ ꯃꯄꯥ ꯆꯨꯝꯅ ꯄꯤꯕ ꯇꯝꯃꯤꯅꯦꯕ
ꯃꯥꯅꯦ ꯃꯥꯅꯦ
ꯑꯗꯨꯅ ꯂꯨꯁꯟꯕꯖꯦ ꯑꯈꯣꯏ ꯕꯣꯂꯤꯅ ꯍꯦꯟꯗ꯭ꯔꯥ
ꯑꯦ
ꯑꯗꯨꯅ ꯐꯨꯠꯕꯣꯜ ꯀꯤꯞꯄꯔ ꯐꯥꯔꯛꯄ ꯃꯇꯝꯗꯗꯤ ꯌꯥꯝ ꯂꯥꯏꯅ ꯊꯣꯛꯄꯗꯣ ꯑꯗꯨꯗꯨꯒꯤ ꯑꯗꯩ ꯕꯣꯂꯤ ꯁꯥꯟꯅꯕꯖꯦ ꯑꯅꯝꯕꯅꯖꯨ ꯃꯤꯖꯤ ꯋꯥꯡꯒꯜꯂꯤꯗꯣ
ꯋꯥꯡꯒꯜꯂꯦ ꯋꯥꯡꯒꯜꯂꯦ
ꯑꯗꯨꯅ ꯀꯤꯄꯔꯗꯗꯤ ꯈꯤꯇꯪ ꯃꯤ ꯑꯋꯥꯡꯕꯖꯦ ꯀꯥꯟꯅꯩꯗꯅ
ꯎꯝ
ꯃꯁꯥ ꯌꯥꯡꯕ ꯈꯣꯠꯄ ꯃꯁꯥ ꯊꯨꯕ ꯑꯗꯨꯗꯨꯅ ꯑꯗꯨꯝ ꯑꯅꯝꯕꯅ ꯑꯈꯣꯏ ꯕꯣꯂꯤ ꯁꯥꯟꯅꯔꯝꯕ ꯐꯨꯠꯕꯣꯜ ꯀꯤꯞꯄꯔꯗꯒ ꯌꯥꯝ ꯆꯪꯕ ꯌꯥꯝ ꯌꯥꯎꯋꯦ
ꯑꯣ
ꯈꯣꯏꯒꯤ ꯈꯣꯏꯒꯤ ꯃꯃꯥꯡ ꯈꯣꯏꯗꯒꯤ ꯕꯦꯁ ꯑꯍꯨꯝꯃꯨꯛ ꯍꯟꯅꯦꯕꯀꯣ
ꯑꯥ
ꯃꯥꯖꯦ ꯀꯩꯅꯣꯁꯨ ꯁꯟꯅꯕ ꯐꯨꯠꯕꯣꯜꯁꯨ ꯁꯟꯅꯕ ꯚꯣꯂꯤꯁꯨ ꯁꯟꯅꯕ ꯋꯥꯡꯕꯗꯤ ꯐꯨꯠ ꯇꯔꯨꯛ ꯏꯟꯆꯤ ꯑꯍꯨꯝ ꯑꯃꯥꯏ ꯋꯥꯡꯅꯦꯕ ꯃꯥꯗꯤ ꯋꯥꯡꯉꯦ ꯌꯥꯝꯅ ꯑꯗꯣ ꯃꯣꯏꯖꯦ ꯀꯩꯅꯣ ꯇꯧꯔꯝꯗꯥꯏꯗ ꯇꯦꯝ ꯈꯣꯏ ꯃꯅꯤꯄꯨꯔ ꯏꯁꯇꯦꯠ ꯂꯤꯠ ꯀꯥꯎꯔꯝꯗꯥꯏꯗ ꯃꯥꯖꯦ ꯂꯩꯈꯤꯗ꯭ꯔꯤꯕ ꯍꯥꯏꯇꯥꯔꯦ ꯈꯣꯏꯒꯤ ꯕꯣꯂꯤꯒꯤ ꯁꯨꯃꯥꯏꯅ ꯁꯥꯟꯅ ꯆꯠꯄꯖꯦ ꯈꯣꯏ ꯃ ꯄꯥꯥꯟꯂꯝꯗ ꯆꯠꯂꯦꯕꯀꯣ
ꯑꯥ
ꯃꯄꯥꯟ ꯂꯝ ꯆꯠꯄꯖꯤꯗ ꯃꯥꯖꯦ ꯑꯗꯨ ꯍꯦꯛ ꯍꯜꯂꯛꯄꯒ ꯃꯥꯖꯦ ꯏꯁꯇꯦꯠ ꯂꯤꯛ ꯀꯥꯎꯗꯣꯏꯅꯦꯕ
ꯑꯥ
ꯑꯗꯨꯒ ꯃꯥꯅ ꯑꯁ ꯕꯣꯂꯤꯖꯦ ꯃꯥ ꯑꯗꯨꯝ ꯁꯥꯟꯅꯕꯖꯦ ꯅꯨꯡꯁꯤꯖꯝꯅꯤꯅ ꯅꯦꯁꯅꯦꯜ ꯑꯝꯇꯪꯗꯤ ꯆꯠꯂꯝꯒꯦ ꯕꯣꯂꯤꯗꯅ ꯇꯧꯔ ꯆꯠꯂꯦ
ꯑꯥ
ꯆꯠꯂꯒ ꯃꯥꯖꯦ ꯀꯃꯥꯏ ꯇꯧꯒꯦꯗ ꯁꯣꯝ ꯀꯩꯅꯣ ꯀꯔꯣꯝꯗꯩꯅꯣ ꯋꯦꯁ ꯕꯦꯡꯒꯜ ꯑꯗꯥꯏꯗꯔ ꯀꯩꯅꯣ ꯌꯧꯕꯗ ꯑꯈꯣꯏꯒꯤ ꯃꯥꯖꯦ ꯇꯟ ꯆꯥꯏꯌꯦꯌꯦ
ꯎꯝ
ꯑꯌꯨꯛꯀꯤ ꯕ꯭ꯔꯦꯛꯐꯥꯁ ꯇꯟ ꯆꯥꯔꯒ ꯃꯥꯖꯦ ꯈꯣꯏꯒꯤ ꯇ꯭ꯔꯦꯟꯒꯤ ꯀꯩꯅꯣ ꯇꯧꯋꯤꯗꯅ ꯊꯣꯡꯗꯤ ꯗꯨꯝ ꯍꯥꯡꯇꯣꯛ ꯂꯩꯕꯗꯣ
ꯑꯥ
ꯀꯨꯝꯗꯕꯝꯒꯤ ꯑꯗꯩꯗꯨꯗ ꯃꯥꯖꯤꯝ ꯃꯈꯨꯠꯇꯨ ꯌꯥꯜꯂꯒ ꯄꯥꯏ ꯂꯩꯕꯖꯥꯠꯅꯤꯗ
ꯎꯝ
ꯌꯥꯜꯂ ꯄꯥꯏ ꯂꯩꯕꯁꯤꯗ ꯑꯩꯈꯣꯏꯒꯤ ꯇ꯭ꯔꯦꯟꯒꯤ ꯍꯥꯏꯅ ꯇꯥꯂꯤ ꯁꯤꯜꯂꯛꯄꯒꯤ ꯊꯛꯊꯛ ꯅꯣꯝꯕ ꯑꯃ ꯌꯥꯎꯕꯅꯦꯕ
ꯑꯥ
ꯑꯗꯨ ꯅꯣꯝꯕꯗꯨꯗ ꯃꯈꯨꯠꯇꯣ ꯉꯁꯥꯏ ꯊꯥꯎ ꯆꯥꯔꯨꯕꯒꯤ ꯃꯈꯨꯠ ꯅꯥꯟꯕꯗꯨꯗ ꯇꯥꯍꯧꯔꯕ
ꯑꯁ
ꯇ꯭ꯔꯦꯟꯗꯨ ꯀꯟ ꯊꯧꯒꯠꯇ꯭ꯔꯤꯗꯅꯤꯀꯣ
ꯑꯣ
ꯑꯗꯨ ꯃꯥ ꯇꯥꯍꯧꯕꯖꯦ ꯑꯩꯈꯣꯏꯒꯤ ꯏꯌꯥꯝꯕ ꯑꯝꯅ ꯎꯔꯦꯕꯀꯣ
ꯑꯥ
ꯑꯦ ꯑꯩꯈꯣꯏ ꯀꯩꯅꯣꯗꯣ ꯃꯥꯗꯣ ꯁꯨꯃꯥꯏ ꯇꯧꯍꯧꯔꯦ ꯈꯣꯠꯂꯦ ꯑꯣꯖꯥꯅ ꯇꯝꯕ
ꯎꯝ
ꯗꯩꯗ ꯑꯣꯖꯥꯗꯨꯅ ꯃꯣꯏ ꯑꯠꯇ ꯍꯦꯛ ꯍꯥꯏꯕꯒ ꯀꯩꯅꯣ ꯑꯩꯈꯣꯏꯒꯤ ꯇ꯭ꯔꯦꯟꯁꯦ ꯑꯦꯂꯥꯔꯝ ꯑꯃ ꯌꯥꯎꯕꯅꯦꯕ ꯆꯤꯡꯕꯝ ꯑꯃ ꯑꯗꯨꯒꯤ ꯑꯦꯂꯥꯔꯝꯗꯨꯗ ꯆꯤꯡꯕ ꯍꯥꯏꯇꯥꯔꯦ
ꯎꯝ
ꯑꯗꯣ ꯀꯤꯂꯣꯃꯤꯇꯔ ꯑꯃꯃꯨꯛ ꯍꯦꯟꯇꯣꯔꯛ ꯑꯕꯅꯤ ꯀꯩꯅꯣ ꯍꯦꯛ ꯍꯧꯕꯒ ꯆꯤꯡꯕꯅꯤ ꯌꯦꯡꯉꯨ ꯀꯌꯥꯝ ꯀꯟ ꯊꯧꯋꯤ ꯇ꯭ꯔꯦꯟꯗꯨ ꯌꯦꯡꯉꯨ
ꯎꯝ
ꯑꯗꯩꯗꯤ ꯑꯗꯨ ꯃꯥꯁꯨ ꯀꯩꯅꯣ ꯇ꯭ꯔꯦꯟ ꯀꯩꯅꯣ ꯇꯥ ꯂꯩꯔꯝꯃꯦ ꯇꯥꯂꯤꯒꯤ ꯅꯥꯀꯟꯗ ꯀꯩꯅꯣ ꯃꯥꯁꯦ ꯃꯀꯣꯛꯁꯦ ꯅꯨꯡ ꯌꯩꯁꯟꯕ
ꯑꯥ
ꯑꯗꯨꯝ ꯈꯨꯗꯛꯇ ꯑꯗꯨꯝ ꯃꯥꯖꯦ ꯂꯥꯏꯈꯠꯅꯕ ꯉꯝꯗ꯭ꯔꯦ ꯑꯗꯨꯝ ꯂꯩꯇ꯭ꯔꯦ ꯑꯁ ꯑꯗꯨꯒꯤ ꯑꯣꯖꯥꯁꯤꯡꯗꯣ ꯁꯨꯝ ꯃꯣꯏꯒꯤ ꯍꯥꯏꯗꯤ ꯃꯃꯥ ꯃꯄꯥꯗꯤ ꯑꯩꯈꯣꯏꯒꯤ ꯃꯆꯥꯁꯤꯡꯗꯣ ꯁꯥꯟꯅꯕ ꯆꯠꯈ꯭ꯔ ꯑꯣꯖꯥꯁꯤꯡꯁꯦ ꯆꯦꯛꯁꯤꯟꯗꯦꯅꯀꯣ
ꯎꯝ
ꯑꯁ ꯑꯣꯖꯥꯈꯩꯗ ꯃꯌꯥꯝ ꯆꯪꯅ ꯑꯣꯝꯁꯤꯟꯗꯅꯕ ꯑꯗꯨ ꯁꯣꯏꯕꯗꯤ ꯑꯣꯖꯥꯅ ꯁꯣꯏꯕꯗꯤ ꯅꯠꯇꯕ ꯑꯗꯩꯗꯤ ꯑꯩꯈꯣꯏꯅ ꯑꯗꯨ ꯃꯣꯏ ꯃꯇꯨꯡꯗ ꯁꯥꯟꯅ ꯆꯠꯂꯛꯄꯗꯅꯦ
ꯑꯥ
ꯀꯩꯅꯣ ꯁꯨ ꯌꯥꯗ꯭ꯔꯦ ꯇꯔꯦꯟ ꯃꯄꯥꯟ ꯇꯣꯡꯕ ꯊꯤ ꯊꯤ ꯉꯥꯡꯉꯦ ꯑꯣꯖꯥꯈꯩꯅ ꯁꯣꯏꯅꯤ ꯈꯣꯠꯅꯨꯅ ꯑꯩꯈꯣꯏ ꯌꯥꯝ ꯇꯣꯡꯒꯜꯂꯦꯕ ꯎꯝ ꯎꯝ ꯍꯥꯏꯗꯤ ꯑꯗꯨꯝ ꯅꯨꯡꯁꯤꯠꯀ ꯎ ꯁꯤꯠꯂꯒ ꯅꯨꯡꯉꯥꯏꯕ ꯍꯥꯏꯇꯥꯔꯦ ꯀꯣꯛꯀ ꯊꯤꯟꯗꯣꯛꯑ ꯂꯩꯕꯗꯣ
ꯑꯣ
ꯑꯗ ꯁꯣꯏꯕꯕꯨꯗꯤ ꯏꯌꯥꯝꯅ ꯆꯥꯟꯁ ꯄꯨꯗꯤ ꯌꯥꯝ ꯋꯥꯡꯖꯕ
ꯎꯝ
ꯑꯁ ꯃꯥꯅ ꯅꯨꯡꯉꯥꯏꯇꯖꯥꯠꯅꯤ ꯃꯥ ꯂꯩꯇꯕꯗꯨ ꯀꯩꯅꯣ ꯇꯧꯔꯤꯅꯦ ꯑꯩꯈꯣꯏꯗꯤ ꯃꯣꯏ ꯃꯤ ꯀꯨ ꯍꯥꯞꯄꯛꯕꯗꯣ
ꯑꯥ
ꯀꯨꯗꯨꯅ ꯃꯁꯥꯗꯣ ꯆꯟꯗ꯭ꯔꯕꯅꯤꯅ ꯀꯣꯟꯁꯤꯜꯂꯅ ꯍꯥꯞꯄꯛꯏꯁꯦ
ꯑꯁ ꯑꯣꯟ ꯊꯣꯛꯄꯅꯤꯗꯀꯣ
ꯑꯩꯈꯣꯏ ꯏꯌꯥꯝꯕꯣꯏ ꯆꯠꯃꯤꯟꯅꯕꯁꯤꯡꯗꯨꯗꯤ ꯃꯣꯏꯗꯤ ꯅꯨꯃꯤꯠ ꯍꯨꯝꯅꯤꯁꯦ ꯑꯁꯤꯕꯗꯨꯒ ꯑꯗꯨꯝ ꯍꯜꯂꯛꯃꯤꯟꯅꯩꯅꯦ ꯌꯦꯡꯉꯨ
ꯑꯣ
ꯑꯁꯤꯕ ꯅꯥꯀꯟꯗ ꯈꯥꯎ ꯑꯃꯗ ꯍꯥꯞꯄꯛꯑꯒ ꯑ ꯇꯨ ꯊꯥꯎꯖꯟ ꯐꯣꯔꯇꯤꯟ ꯑꯗꯥꯏꯒꯤ ꯋꯥꯔꯤꯅꯦ ꯑꯩꯅ ꯍꯥꯏꯔꯤꯁꯦ
ꯑꯣ ꯑꯁ ꯑꯗꯨꯗꯤ ꯀꯨꯏꯔꯦꯍꯦ
ꯀꯨꯏꯔꯦ ꯑꯩꯈꯣꯏꯁꯨ ꯁꯥꯟꯅꯕ ꯍꯧꯔꯦꯕ ꯑꯗ
ꯑꯣ
ꯑꯗꯩ ꯃꯣꯏꯅ ꯈꯇꯪꯗꯤ ꯑꯩꯈꯣꯏꯅ ꯁꯦꯅꯤꯌꯔ ꯑꯣꯏꯕ ꯑꯩꯈꯣꯏꯅ ꯑꯟꯗꯔ ꯐꯣꯔꯇꯤꯟ ꯁꯥꯟꯅꯩꯀꯥꯟꯗ ꯃꯣꯏꯅ ꯑꯟꯗꯔ ꯁꯕꯦꯟꯇꯤꯟ ꯑꯗꯨꯃꯥꯏꯅ ꯁꯥꯟꯅꯕꯅꯦꯕ
ꯑꯣ
ꯑꯁ ꯄꯥꯃꯨꯌꯦ ꯃꯥ ꯀꯩꯒꯨꯝꯕ ꯃꯥ ꯍꯧꯖꯤꯛ ꯂꯩꯔꯝ ꯇꯥꯔꯗꯤ ꯐꯨꯕꯣꯜ ꯀꯤꯄꯔꯗ ꯄ ꯐꯥꯎꯔꯝꯃꯅꯤ
ꯎꯝ
ꯑꯩꯈꯣꯏꯒꯤ ꯑꯁꯨꯝ ꯂꯩꯗꯅ ꯃꯅꯤꯄꯨꯔꯗ ꯃꯩꯇꯩ ꯃꯆꯥꯗꯒ ꯐꯨꯠ ꯇꯔꯨꯛ ꯏꯟꯆꯤ ꯑꯍꯨꯝ ꯋꯥꯡꯕ ꯍꯥꯏꯁꯦ ꯈꯜꯂꯣꯗꯅ ꯐꯖꯟ ꯋꯥꯡꯒ꯭ꯔꯖꯥꯅꯤꯍꯦ ꯑꯁ ꯀꯤꯞꯄꯔ ꯀꯤꯞ ꯕꯣꯜꯒ ꯇꯥꯞ ꯇꯥꯞ ꯐꯥꯔꯒ ꯑꯗ ꯃꯥꯅ ꯑꯗꯨꯝ ꯕꯣꯂꯤꯗꯣ ꯁꯥꯟꯅꯔꯄꯒꯤ ꯃꯁꯥꯗꯣ ꯁꯥꯟꯅꯕꯒꯤ ꯏꯁꯀꯤꯜ ꯑꯝ ꯌꯥꯎꯖꯔꯦꯗꯅ
ꯎꯝ
ꯗ ꯐꯨꯠꯕꯣꯜꯗ ꯌꯥꯝ ꯆꯥꯟꯅꯕꯗꯣ
ꯑꯣ
ꯅꯦꯔꯣꯀꯥꯟꯅꯒ ꯂꯩꯒꯦ ꯂꯥꯛꯑꯝꯃꯕꯅꯦ ꯑꯗ ꯃꯥꯅ ꯑꯩꯈꯣꯏꯒꯤ ꯑꯗꯛ ꯀꯩꯅꯣꯝꯃ ꯈꯨꯟ ꯊꯪꯅꯕꯗ ꯀ꯭ꯂꯕ ꯑꯃ ꯂꯩꯔꯝꯃꯦꯕꯀꯣ
ꯑꯥ
ꯃꯣꯏꯅ ꯄꯨꯈꯠꯂꯝꯕ ꯍꯥꯏꯇꯥꯔꯦꯅꯦ ꯀꯩꯅꯣꯕꯨ ꯑ ꯑꯥꯏꯂꯤꯛ ꯏꯁꯇꯦꯠ ꯏꯁꯇꯦꯠ ꯂꯤꯛ ꯀꯥꯎꯒꯦ ꯇꯧꯔ ꯀꯥꯟꯗꯅꯦꯕ ꯃꯣꯏꯅ ꯃꯥ ꯂꯩꯇꯕꯗꯒꯤ ꯃꯤ ꯃꯊꯪ ꯃꯊꯪ ꯀꯥꯏꯈ꯭ꯔꯤꯁꯦ
ꯑꯣ
ꯄꯥꯝꯃꯨꯏꯌꯦ ꯃꯥꯏꯅ ꯁꯥꯟꯅꯔꯒ ꯃꯥꯏꯅ ꯇꯧꯔꯒ ꯂꯩꯒꯤꯗꯕꯗꯣ
ꯅꯨꯡꯉꯥꯏꯇꯦꯅꯦ
ꯑꯁ ꯑꯗꯨꯅꯤ ꯑꯗꯨꯅꯤ ꯑꯩꯈꯣꯏ ꯁꯥꯟꯅꯕꯗ ꯑꯗꯨꯅꯤ ꯑꯩꯈꯣꯏꯅ ꯍꯧꯖꯤꯛ ꯆꯠꯄ ꯃꯇꯝꯗ ꯑꯣꯖꯥꯈꯩꯅ ꯑꯗꯨꯝ ꯍꯥꯏꯗꯤ ꯅꯣꯏ ꯁꯨꯃꯥꯏꯅ ꯃꯃꯥꯡꯗ ꯊꯧꯗꯣꯛꯁꯨ ꯊꯣꯛꯈ꯭ꯔꯅꯤꯅ ꯅꯁꯥꯅ ꯒ꯭ꯌꯥꯟ ꯇꯥꯎ ꯇ꯭ꯔꯦꯟꯒꯤ ꯆꯠꯄ ꯈꯣꯠꯄꯗ ꯌꯥꯝ ꯆꯦꯛꯁꯤꯟꯅ ꯆꯠꯂꯣ ꯈꯣꯠꯂꯣ ꯀꯥꯏꯅ ꯑꯩꯈꯣꯏꯅ ꯆꯠꯂꯝꯗꯥꯏꯁꯦ
ꯎꯝ
ꯑꯩꯈꯣꯏ ꯃꯅꯤꯄꯨꯔꯗꯒꯤ ꯑꯗꯨꯝ ꯑꯣꯖꯥ ꯃꯌꯥꯝ ꯂꯥꯛꯒ ꯑꯗꯨꯝ ꯑꯦꯠꯚꯥꯏꯁ ꯄꯤꯗꯣꯏꯅꯤ ꯑꯗꯨ ꯋꯥꯔꯤ ꯑꯗꯨꯝ ꯌꯥꯎꯗꯣꯏꯅꯤ ꯇ꯭ꯔꯦꯟ ꯇꯣꯡꯕꯩ ꯌꯥꯎ ꯇꯥꯔꯅꯤ
ꯑꯣ ꯆꯦꯛꯁꯟꯗ ꯌꯥꯗꯦ ꯑꯗꯨꯅꯅꯤꯅꯦ
ꯎꯝ ꯉꯍ꯭ꯋꯥꯏ ꯊꯣꯛꯈꯤꯕ ꯊꯧꯗꯣꯛꯇꯨꯅꯅꯦ ꯑꯁ ꯃꯔꯛꯇꯒ ꯅꯣꯛꯅꯤꯡꯒ ꯖꯥꯠꯅꯤꯅ ꯑꯉꯥꯡ ꯑꯣꯏꯔꯤꯗ ꯏꯃꯥꯟꯅꯕ ꯑꯃ ꯁꯥꯟꯅ ꯆꯠꯂꯒ ꯒ ꯃꯥꯗꯤ ꯑꯩꯈꯣꯏ ꯃꯌꯥꯝꯁꯦ ꯑꯆꯥꯄꯣꯠ ꯆꯥꯕ
ꯑꯥ
ꯇ꯭ꯔꯦꯟ ꯉꯍꯥꯛ ꯈꯥꯝꯃꯤꯉꯩꯒꯤꯗꯨꯗ
ꯑꯥ
ꯃꯥꯁꯨ ꯑꯝꯕꯨꯛ ꯆꯠꯆꯗꯕꯅꯤ ꯏꯄꯪ ꯄꯪꯖꯝꯅꯤꯅ ꯃꯥꯁꯨ ꯆꯥ ꯂꯩꯍꯧꯕ
ꯑꯥ
ꯑꯗꯨꯒ ꯃꯥꯅ ꯋꯥꯟ ꯇꯧꯔꯤꯉꯩꯗ ꯇ꯭ꯔꯦꯟꯗꯣ ꯊꯧꯒ꯭ꯔꯕ
ꯑꯁ
ꯑꯩꯈꯣꯏꯁꯨ ꯄꯥꯈꯠꯄꯣꯏ ꯂꯥꯛꯄꯣꯏ ꯆꯦꯟꯈꯠꯂꯤꯅ ꯇ꯭ꯔꯦꯟ ꯊꯧꯔꯝꯅꯤꯅ
ꯑꯥ ꯍꯥ
ꯑꯗꯨ ꯃꯥ ꯂꯩꯍꯧꯔꯕ
ꯎꯝ
ꯑꯁ ꯑꯃꯨꯛ ꯊꯤꯅꯩꯁꯦ ꯑꯃꯨꯛ ꯑꯈꯣꯏ ꯍꯜꯂ ꯆꯠꯂꯤꯅꯤꯅꯦ